ꯍꯂꯣ
ꯇꯥꯔꯕꯣ ꫰
ꯇꯥꯏꯌꯦ
ꯅꯨꯡꯉꯥꯏꯔꯤꯕꯣ ꯀꯃꯥꯏ ꯀꯃꯥꯏ ꯇꯧꯔꯤꯒꯦ
ꯑꯗꯨꯝ ꯂꯦꯜꯂꯤ ꯍꯥꯏꯗꯨꯅꯤ
ꯀꯨꯏꯔꯦ ꯀꯏꯔꯦ ꯄꯥꯎ ꯐꯥꯎꯅꯗꯕ ꯑꯩꯁꯨ ꯀꯨꯏꯔꯦ ꯐꯣꯟ ꯇꯧꯔꯛꯈꯤꯗꯕ ꯍꯥꯏꯗꯨꯅ ꯁꯨꯝ ꯅꯤꯡꯖꯪꯉꯛꯇꯅ ꯇꯧꯔꯛꯏꯅꯤꯅꯦ ꯀꯩꯀꯩ ꯍꯥꯏꯗꯤ ꯀ꯭ꯂꯥꯁ ꯀꯩꯀꯥ ꯆꯠꯂꯤꯕꯣ ꯍꯧꯖꯤꯛꯁꯤꯕꯣ
ꯆꯠꯂꯤꯌꯦ ꯑꯁ ꯁꯥꯕꯅꯁꯨ ꯂꯣꯏꯔꯦ ꯍꯧꯖꯤꯛꯀꯥꯟꯁꯦ
ꯑꯗꯨꯅꯤꯅꯦ ꯌꯥꯝꯅꯁꯨ ꯁꯥꯔꯦ ꯇꯧꯔꯤꯁꯦ ꯁꯥꯕꯖꯤꯒꯤ ꯍꯥꯏꯔꯗꯤ ꯑꯌꯨꯛ ꯅꯨꯡꯗꯤꯜꯖꯦ ꯁꯥꯇꯤꯟꯒ ꯎꯞꯄꯒ ꯆꯠꯂꯗꯨꯐꯥꯎꯗ ꯁꯥꯏꯔꯤꯕ ꯍꯦꯛꯇ ꯅꯨꯡꯁꯥꯗꯣ ꯈꯜꯂꯁꯨ ꯅꯨꯡꯁꯤꯠ ꯑꯁꯥꯕ ꯁꯤꯜꯂꯛꯄꯅꯤꯅ ꯍꯦꯛꯇ ꯏꯁꯥꯁꯦ ꯍꯦꯛꯇ ꯏꯪꯪ ꯏꯪ ꯂꯥꯎꯗꯦꯅꯦ ꯍꯥꯟꯅꯒꯨꯝꯅ ꯌꯥꯝꯅ ꯉꯃꯝ ꯀꯩꯁꯨ ꯌꯥꯝ ꯀꯟꯅ ꯁꯥꯔꯝꯗꯕꯗꯣ ꯍꯧꯖꯤꯛꯇꯤ ꯍꯦꯛꯇ ꯂꯩꯕꯝ ꯆꯥꯕꯝ ꯈꯪꯗꯕꯤꯗ ꯁꯥꯕꯤꯗꯣ ꯇꯧꯔꯦ ꯅꯠꯇ꯭ꯔꯥ
ꯃꯥꯅꯦ ꯑꯁ ꯀꯩꯗꯧꯔꯕꯅꯣ ꯈꯪꯗꯦ ꯍꯧꯖꯤꯛꯀꯥꯟꯁꯦ ꯁꯥꯕꯁꯤꯅ ꯅꯣꯡꯃ ꯅꯣꯡꯃ ꯍꯦꯟꯒꯠꯂꯛꯄꯅꯦ ꯑꯗꯣ ꯌꯥꯗ꯭ꯔꯦꯅꯦ ꯍꯧꯖꯤꯛꯀꯥꯟ ꯇꯧꯔꯤꯕ ꯄꯣꯂꯨꯁꯟ ꯊꯣꯛꯏꯕ ꯒ꯭ꯂꯣꯕꯦꯜ ꯋꯥꯔꯃꯤꯡ ꯃꯌꯥꯝꯁꯤꯡꯁꯤꯅ ꯂꯣꯏꯅꯃꯛ ꯊꯣꯛꯍꯜꯂꯛꯄꯅꯦ ꯁꯤ ꯃꯌꯥꯝꯁꯦ
ꯑꯗꯨꯅꯦ ꯑꯩꯈꯣꯏꯅ ꯊꯥꯏꯅ ꯃꯄꯥꯟ ꯂꯝꯗ ꯃꯤꯒꯤ ꯁꯥꯕꯒꯤ ꯋꯥꯔꯤ ꯑꯩꯈꯣꯏꯅ ꯁꯤꯗ ꯑꯩꯈꯣꯏ ꯂꯝꯖꯤꯗ ꯁꯥꯗꯕꯒꯤ ꯑꯩꯈꯣꯏꯅ ꯀꯌꯥꯝ ꯄꯣꯡꯅ ꯃꯤꯗꯨꯗ ꯁꯥꯏꯌꯦꯅ ꯑꯩꯈꯣꯏꯒꯤꯗꯗꯤ ꯀꯩꯁꯨ ꯇꯧꯗꯦ ꯏꯪꯉꯤ ꯈꯣꯠꯂꯤ ꯂꯩꯕ ꯌꯥꯏ ꯃꯤꯒꯤ ꯑꯥꯗꯗꯤ ꯇꯨꯝꯕ ꯆꯥꯕꯗ ꯍꯦꯛꯇ ꯏꯁꯤꯡꯗ ꯂꯨꯞꯄ ꯐꯥꯎꯗ ꯌꯥꯎꯅꯔꯒ ꯇꯨꯝꯅꯔꯤꯅꯤ ꯂꯥꯏꯔꯤꯛ ꯄꯥꯕ ꯐꯥꯎ ꯉꯝꯅꯗꯦꯅ ꯃꯄꯥꯟꯗ ꯂꯩꯒꯤꯕ ꯏꯃꯥꯟꯅꯕꯤ ꯏꯃꯥꯟꯅꯕꯁꯤꯡꯅ ꯑꯩꯈꯣꯏꯗꯒ ꯋꯥꯔꯤ ꯁꯥꯔꯝꯕꯗꯨ ꯃꯣꯏꯗ ꯇꯧꯗꯦ ꯇꯧꯋꯤ ꯇꯧꯔꯤꯅ ꯍꯥꯏꯔꯝꯕꯗꯣ ꯍꯧꯖꯤꯛꯇꯤ ꯑꯩꯈꯣꯏꯗ ꯊꯣꯛꯑꯦ ꯏꯁꯤꯡꯁꯤ ꯏꯔꯨꯖꯔꯨꯔꯒ ꯊꯣꯛꯂꯛꯄꯗ ꯐꯥꯎꯗ ꯍꯦꯛ ꯅꯞ ꯅꯞ ꯂꯥꯎꯗꯅ ꯏꯔꯨꯖꯔꯨꯔꯦ ꯍꯥꯏꯕꯒꯤ ꯏꯔꯨꯖꯔꯨꯔꯦ ꯍꯥꯏꯕꯒꯤ ꯀꯩꯅꯣꯐꯥꯎꯗ ꯍꯦꯛ ꯑꯩꯈꯣꯏꯗ ꯏꯟꯊꯕꯗꯣ ꯉꯥꯛꯇꯪ ꯏꯟꯊꯔꯝꯃꯁꯨ ꯍꯦꯛꯇ ꯑꯃꯨꯛ ꯁꯥꯒꯠꯂꯛꯏꯦ ꯍꯥꯏꯕ ꯅꯨꯡꯁꯥ ꯈꯨꯁꯥꯁꯦ ꯂꯣꯏꯔꯦ ꯑꯁꯦꯡꯕꯩꯁꯨ
ꯃꯥꯅꯦ ꯃꯥ ꯃꯥꯅꯦ ꯂꯥꯏꯔꯤꯛ ꯇꯧꯕꯝ ꯂꯥꯛꯐꯝꯒ ꯑꯝꯇ ꯈꯪꯗ꯭ꯔꯦ ꯍꯥꯏꯅꯩꯌꯦ ꯁꯨꯃꯥꯏꯅ ꯂꯥꯏꯔꯤꯛ ꯇꯧꯅꯕꯗꯣ ꯃꯤ ꯉꯝꯗꯗꯅ ꯐꯤꯗꯣ ꯏꯁꯤꯡꯗ ꯂꯨꯞꯄꯒ ꯏꯜꯂꯒ ꯄꯥꯕꯐꯥꯎ ꯌꯥꯎꯅꯔꯦꯒ ꯍꯥꯏꯅꯩꯅꯦ
ꯑꯗꯨꯅꯦ ꯑꯗꯨꯒꯤ ꯐꯤꯕꯝꯗꯨ ꯍꯦꯛ ꯑꯩꯈꯣꯏ ꯁꯤꯗꯁꯨ ꯇꯧꯔꯛꯀꯗꯧꯔꯦ ꯍꯥꯏꯕ ꯑꯗꯒꯤꯗꯤ ꯅꯨꯃꯤꯗꯥꯡ ꯋꯥꯏꯔꯝꯖꯤꯅ ꯅꯨꯡꯁꯤꯠ ꯑꯏꯪꯕꯗꯣ ꯈꯤꯇꯪ ꯐꯪꯅꯕ ꯍꯥꯏꯗꯅ ꯊꯣꯡꯁꯦ ꯍꯥꯡꯗꯣꯛꯑꯒ ꯇꯨꯝꯕꯕꯨ ꯍꯦꯛꯇ ꯀꯥꯡ ꯃꯌꯥꯝꯁꯦ ꯀꯥꯡꯁꯤꯁꯨꯅꯦ ꯍꯧꯖꯤꯛꯇꯤ ꯅꯨꯡꯁꯥ ꯁꯥꯕ ꯃꯇꯝ ꯃꯇꯝ ꯑꯣꯏꯔꯕꯅꯤꯅ ꯍꯦꯛꯇ ꯃꯣꯏꯁꯨ ꯅꯨꯡꯉꯥꯏꯔꯕ꯭ꯔꯥ ꯀꯩꯅꯣ ꯄꯪꯄꯥꯏꯗ ꯄꯥꯏ ꯀꯥꯡꯅ ꯆꯤꯛꯄ ꯑꯗꯒꯤꯗꯤ ꯑꯁꯤꯅ ꯑꯃꯨꯛ ꯀꯩ ꯀꯩꯅꯣ ꯃꯈꯜ ꯃꯈꯜ ꯂꯩꯥꯅꯥꯃꯨꯛ ꯃꯌꯥꯝ ꯊꯣꯛꯂꯛꯑꯅꯤ ꯁꯤꯗꯒꯤꯗꯤ ꯑꯁ ꯈꯪꯗ꯭ꯔꯦ ꯀꯥꯡꯁꯤꯁꯨꯅꯦ ꯍꯦꯛ ꯀꯩꯅꯣ ꯇꯧꯔꯗꯤ ꯐꯕ ꯁꯥꯔꯕꯅꯤꯅ ꯃꯣꯏꯁꯨ ꯍꯦꯛꯇ ꯉꯔꯪ ꯉꯔꯪ ꯑꯩꯈꯣꯏꯅꯗꯤ ꯁꯣꯝꯗ ꯅꯨꯡꯁꯤꯠ ꯑꯏꯪꯕ ꯄꯥꯝꯃꯤꯅꯦꯅ ꯅꯨꯡꯗꯥꯡꯗ ꯀꯩꯗ ꯍꯥꯡꯗꯣꯛꯏꯕ ꯑꯗꯒꯤꯗꯤ ꯒꯨꯠ ꯅꯥꯏꯠꯇꯣ ꯊꯥꯔꯅꯤ ꯒꯨꯠ ꯅꯥꯏꯠ ꯃꯅꯝꯗꯨꯅ ꯃꯔꯣꯜ ꯑꯃ ꯁꯥꯊꯤꯔꯤꯕ ꯑꯗꯨꯗꯨꯅ ꯍꯦꯟꯅ ꯋꯥꯒꯔꯦ
ꯃꯥꯅꯦ ꯃꯥꯅꯦ ꯒꯨꯗ ꯅꯥꯏꯠꯁꯨ ꯐꯄꯣꯟꯇꯦ ꯑꯩꯈꯣꯏꯗ ꯍꯣꯟꯖ ꯍꯣꯟꯖꯜꯂꯤ ꯅꯨꯡꯁꯤ ꯁꯤ ꯂꯣꯏ ꯍꯣꯟꯖꯟꯕ ꯀꯥꯟꯗ ꯑꯩꯈꯣꯏꯗ ꯌꯥꯝꯅ ꯐꯠꯇꯕ ꯑꯃꯁꯨ ꯑꯣꯏꯔꯤꯅꯦ ꯑꯗꯣ ꯁꯥꯔꯦ ꯑ ꯊꯨꯅꯥꯎ ꯍꯥꯡꯗꯣꯛꯑꯅꯤ ꯑꯗꯨꯒ ꯀꯥꯡꯉꯥꯏ ꯄꯥꯏꯁꯤꯜꯂꯛꯑꯅꯤ ꯌꯥꯝ ꯋꯥꯕ ꯑꯃ ꯑꯣꯏꯔꯦ ꯑꯩꯈꯣꯏꯗ ꯀꯃꯥꯏ ꯇꯧꯗꯣꯏꯅꯣ ꯈꯪꯗꯦ ꯍꯧꯖꯤꯛꯀꯥꯟꯁꯦ
ꯑꯗꯨꯅꯤꯅꯦ ꯑꯗꯒꯤꯗꯤ ꯁꯥꯔꯤꯅꯦꯅ ꯑꯩꯈꯣꯏꯁꯨ ꯄꯥꯛꯆꯥ ꯆꯥꯁꯤꯜꯂ ꯑꯗꯩꯗꯤ ꯑꯏꯪꯕ ꯑꯃꯨꯛ ꯊꯛꯅꯤꯡꯉꯛꯀꯅꯤ ꯑꯗꯩ ꯑꯍꯩ ꯑꯃꯨꯛ ꯆꯥꯥꯁꯜꯂꯛꯀꯅꯤ ꯑꯗꯩ ꯑꯗꯩꯗꯤ ꯑꯩꯈꯣꯏꯅ ꯅꯨꯡꯇꯤꯒꯤ ꯀ꯭ꯂꯥꯁꯁꯨ ꯆꯠꯄꯅꯤꯅ ꯀ꯭ꯂꯥꯁꯇꯁꯨ ꯑꯗꯒꯤꯗꯤ ꯂꯝꯕꯤ ꯆꯠꯊꯣꯛ ꯆꯠꯁꯤꯟ ꯇꯧꯕꯗꯨꯁꯨ ꯋꯥꯔꯕ ꯀꯧꯕꯅꯤꯅ ꯑꯩꯈꯣꯏꯁꯨ ꯑꯎ ꯑꯎꯕ ꯑꯏꯪ ꯑꯏꯪꯕ ꯄꯪ ꯆꯥꯗꯃꯛ ꯆꯥꯁꯤꯟꯅꯤꯡꯉꯛꯏ ꯑꯗꯨ ꯆꯥꯗ꯭ꯔꯒꯁꯨ ꯑꯃꯨꯛ ꯁꯥꯕꯗ ꯆꯥꯎꯔꯅꯤ ꯑꯗꯒꯤꯗꯤ ꯈꯅꯥꯎ ꯅꯥꯕ ꯑꯃꯨꯛ ꯇꯧꯔꯛꯀꯅꯤ ꯋꯦꯗꯔꯁꯦ ꯄꯨꯔꯥ ꯑꯑꯣꯟ ꯑꯁꯥꯁꯤꯗ ꯍꯦꯛꯇ ꯑꯩꯈꯣꯏꯁꯦ ꯑꯃ ꯅꯥ ꯅꯥ ꯑꯩꯕꯣꯏ ꯏꯃꯥꯟꯅꯕꯤ ꯌꯥꯎꯅꯔꯦ ꯂꯣꯛ ꯊꯨꯡꯕ ꯌꯥꯎꯅꯔꯦ ꯀꯩꯅꯣ ꯑꯩꯈꯣꯏꯅ ꯑꯏꯪ ꯑꯏꯪꯕ ꯆꯥꯔꯕ ꯑꯗꯒꯤꯗꯤ ꯄꯪꯆꯥꯗ ꯂꯝꯕꯤꯗ ꯁꯥꯔꯕꯅꯦ ꯀꯧꯗꯅ ꯑꯩꯈꯣꯏꯗꯤ ꯁꯣꯝꯗꯗꯤ ꯑꯗꯨꯗꯨꯅ ꯆꯥꯁꯟꯕ ꯃꯌꯥꯝꯗꯨꯅ ꯍꯦꯛꯇ ꯌꯥꯔꯛꯇꯦ ꯍꯥꯏꯕ ꯑꯩꯈꯣꯏꯒꯤ ꯅꯣꯡꯃꯒꯤ ꯀꯩꯅꯣꯗ ꯀꯥꯏꯔꯛꯏ ꯍꯥꯏꯕ ꯍꯥꯟꯅ ꯆꯥꯔꯝꯗꯕ ꯄꯣꯠꯇꯣ ꯆꯥꯥꯁꯜꯂꯛ ꯄꯅꯤꯅ ꯑꯈꯣꯏꯁꯨ
ꯃꯥꯅꯦ ꯃꯥꯅꯦ ꯑꯗꯣ ꯁꯨꯃꯥꯏꯅ ꯅꯣꯡꯃ ꯅꯣꯡꯃꯒꯤ ꯁꯥꯒꯠꯂꯛꯏꯁꯦ ꯑꯩꯅ ꯁꯨꯝ ꯈꯟꯕꯗ ꯎꯝ ꯎ ꯋꯥ ꯃꯌꯥꯝ ꯑꯃ ꯌꯥꯝ ꯊꯨꯅ ꯌꯥꯝꯅ ꯀꯣꯛꯊꯣꯛꯏꯅ ꯆꯤꯡꯃꯥꯏ ꯆꯤꯡꯃꯥꯏ ꯀꯔꯤ ꯀꯔꯤ ꯃꯤꯅꯣ ꯃꯌꯥꯝ ꯑꯃ ꯊꯥꯅꯕ ꯑꯗꯨꯗꯒꯤꯁꯨ ꯍꯦꯟꯅ ꯍꯦꯟꯒꯠꯂꯛꯑꯕꯅꯦ ꯍꯧꯖꯤꯛꯀꯥꯟꯖꯦ
ꯃꯥꯅꯤ ꯃꯥꯅꯤ ꯑꯗꯨꯗꯩꯁꯨ ꯅꯠꯇꯦꯗ ꯑꯗꯒꯤꯗꯤ ꯎ ꯀꯛꯊꯠꯂꯛꯏꯁꯨ ꯆꯥꯎꯈꯠꯂꯛ ꯄꯩ ꯃꯇꯨꯡꯏꯟꯅ ꯍꯥꯏꯗꯤ ꯁꯥꯗꯕ ꯈꯣꯠꯇꯕꯁꯨ ꯌꯥꯔꯛꯇꯦ ꯑꯗꯒꯤꯗꯤ ꯕꯤꯜꯗꯤꯡ ꯍꯥꯟꯅ ꯎꯃꯪ ꯑꯣꯏꯅ ꯂꯩꯔꯝꯕ ꯎꯔꯨꯝ ꯐꯪꯅꯩ ꯍꯥꯏꯅ ꯍꯥꯏꯔꯝꯕ ꯃꯐꯝ ꯃꯌꯥꯝ ꯍꯧꯖꯤꯛꯇꯤ ꯆꯥꯎ ꯆꯥꯎꯈꯠꯂꯛꯑꯕ ꯆꯥꯎꯈꯠꯂꯛꯄꯁꯤꯗꯁꯨ ꯑꯩꯈꯣꯏꯁꯨ ꯁꯔꯨꯛ ꯌꯥꯗꯕ ꯌꯥꯗꯕ ꯁꯔꯨꯛ ꯌꯥꯗꯕꯁꯨ ꯌꯥꯔꯣꯏꯗꯣ ꯑꯗꯨꯗꯨꯅꯁꯨ ꯁ꯭ꯀꯨꯜ ꯑꯗꯒꯤꯗꯤ ꯕꯤꯜꯗꯤꯡ ꯑꯣꯐꯤꯁ ꯃꯌꯥꯝ ꯁꯥꯔꯛꯇꯕ ꯌꯥꯔꯣꯏ ꯁꯥꯗ꯭ꯔꯗꯤ ꯑꯩꯈꯣꯏꯁꯨ ꯀꯗꯥꯥꯏꯏꯗ ꯀꯩꯅꯣ ꯇꯧꯔꯨꯅꯤ ꯑꯗꯨ ꯁꯥꯔꯛꯅꯕ ꯎ ꯃꯌꯥꯝ ꯃꯌꯥꯝꯁꯦ ꯀꯛꯊꯠꯂꯒ ꯇꯧꯔꯛꯄꯅꯤꯅ ꯎꯒꯤ ꯎ ꯍꯧꯕꯒꯤ ꯆꯥꯡꯁꯦ ꯇꯁꯦꯡꯅ ꯍꯟꯗꯔꯕꯅꯤꯅ ꯁꯤꯁꯤꯅꯁꯨ ꯅꯣꯡꯗꯒꯤ ꯀꯩꯗꯒꯤ ꯃꯇꯥꯡ ꯃꯇꯝ ꯆꯥꯗꯅ ꯆꯨꯈꯠꯂꯛꯄ ꯑꯗꯩ ꯅꯣꯡ ꯆꯨꯔꯤꯅꯤꯅ ꯍꯧꯖꯤꯛꯇꯤ ꯌꯦꯡꯉꯣ ꯑꯃꯨꯛꯅ ꯌꯥꯝ ꯇꯞꯅ ꯆꯨꯅꯤ ꯑꯃꯨꯛꯅ ꯍꯦꯛꯇ ꯇꯤꯈꯠꯇꯅ ꯆꯨꯅꯤ ꯃꯌꯥꯝ ꯆꯨꯁꯜꯂꯛꯄ ꯃꯇꯝꯗꯗꯤ ꯑꯈꯣꯏꯒꯤ ꯏꯁꯤꯡ ꯑꯗꯒꯤꯗꯤ ꯂꯝꯕꯤ ꯇꯨꯔꯦꯜꯁꯦ ꯍꯦꯛꯇ ꯄꯥꯊꯣꯛꯇꯅ ꯊꯨꯝꯂꯤꯁꯤꯅꯤ ꯌꯦꯡꯉꯣ ꯑꯁꯤꯒꯤ ꯏꯁꯤꯡ ꯊꯨꯝꯕꯁꯤꯗ ꯇꯧꯔꯤꯕ ꯐꯤꯕꯝꯁꯤꯁꯨ ꯍꯥꯏꯐꯦꯠꯇꯪ ꯌꯦꯡꯉꯨꯗꯅ ꯀꯌꯥꯗꯤ ꯁꯣꯛꯆꯜꯂꯦ ꯑꯩꯈꯣꯏꯒꯤ ꯂꯝꯕꯤ ꯁꯣꯔꯣꯛ ꯃꯌꯥꯝꯁꯤꯁꯨ
ꯃꯥꯅꯦ ꯃꯥꯅꯦ ꯑꯗꯣ ꯈꯪꯗ꯭ꯔꯦꯅꯦ ꯍꯧꯖꯤꯛꯀꯥꯟꯁꯦ ꯏꯁꯤꯡꯅ ꯃꯔꯣꯜ ꯑꯃ ꯄꯪꯆꯥꯎꯗ ꯆꯥꯎꯕꯅꯦ ꯇꯨꯔꯦꯟꯁꯨ ꯀꯌꯥꯔꯛꯅꯣ ꯍꯟꯖꯟ ꯍꯟꯖꯟ ꯀꯥꯏꯔꯤꯁꯦ ꯑꯗꯒꯤ ꯃꯤ ꯃꯌꯥꯝ ꯑꯃ ꯃꯥꯒꯤ ꯃꯥꯒꯤ ꯄ꯭ꯔꯣꯄꯔꯇꯤ ꯀꯔꯤ ꯀꯔꯥ ꯃꯌꯥꯝ ꯑꯃ ꯂꯦꯝꯅ ꯇꯥꯕ ꯃꯥꯡꯒꯤꯕ ꯌꯥꯎꯔꯕꯅꯤ ꯃꯔꯛꯁꯤꯗꯁꯨ ꯑꯗꯣ ꯈꯪꯗꯦ ꯂꯩꯅꯥ ꯃꯌꯥꯝꯁꯤꯅ ꯖꯥꯠ ꯖꯥꯠ ꯃꯌꯥꯝ ꯑꯃꯁꯨ ꯄꯣꯛꯂꯛꯏ ꯁꯤꯁꯤꯅ ꯃꯔꯝ ꯑꯣꯏꯔꯒ
ꯑꯗꯨꯅꯦ ꯑꯗꯨꯅꯦ ꯌꯨꯝ ꯀꯩ ꯑꯗꯒꯤꯗꯤ ꯑꯈꯣꯏꯅ ꯅꯨꯡꯇꯤꯒꯤ ꯊꯕꯛ ꯆꯠꯂꯝꯕ ꯃꯐꯝ ꯀꯌꯥ ꯑꯗꯒꯤꯗꯤ ꯑꯩꯈꯣꯏꯅ ꯇꯧꯔꯝꯕ ꯃꯌꯥꯝꯗ ꯀꯥꯏꯔꯛꯏꯅꯤ ꯌꯦꯡꯉꯣ ꯌꯨꯝ ꯀꯩꯗ ꯀꯌꯥꯝ ꯁꯣꯛꯈ꯭ꯔꯦ ꯍꯟꯗꯛꯀꯤ ꯅꯣꯡ ꯅꯣꯡ ꯏꯁꯤꯡ ꯏꯆꯥꯎ ꯊꯣꯛ ꯄꯗ ꯑꯗꯨ ꯀꯌꯥꯁꯨ ꯅꯨꯡꯉꯥꯏꯇꯦ ꯃꯤ ꯐꯅꯌꯥꯝ ꯑꯃ ꯍꯥꯏꯕꯗꯤ ꯂꯥꯏꯔꯤꯛ ꯇꯝꯕ ꯉꯝꯗꯕ ꯑꯗꯒꯤꯗꯤ ꯀꯥꯕ ꯉꯝꯗꯕ ꯏꯁꯤꯡ ꯏꯆꯥꯎ ꯊꯣꯛꯇꯅ ꯇꯧꯒ꯭ꯔꯤꯗꯨꯅꯤ ꯀꯌꯥꯝ ꯅꯨꯡꯉꯥꯏꯇꯦ ꯑꯗꯨ ꯁꯤ ꯃꯌꯥꯝꯖꯦ ꯑꯈꯣꯏꯅ ꯃꯃꯥꯡꯉꯩ ꯀꯔꯤꯝ ꯈꯟꯗꯍꯧꯗꯅ ꯄ꯭ꯔꯀꯤꯔꯤꯇꯤꯗ ꯍꯥꯏꯕꯗꯤ ꯑꯀꯣꯏꯕꯗ ꯂꯩꯕꯁꯤ ꯁꯤꯗ ꯑꯩꯈꯣꯏꯅ ꯀꯔꯤꯝ ꯈꯟꯊꯍꯧꯗꯅ ꯇꯨꯡꯒꯤ ꯀꯔꯤꯝ ꯋꯥꯈꯜ ꯊꯝꯍꯧꯗꯕꯤꯗ ꯉꯥꯏꯍꯥꯛꯇꯪꯒꯤ ꯀꯥꯟꯅꯅꯕ ꯐꯪꯅꯕꯅꯦ ꯍꯥꯏꯗꯅ ꯑꯩꯈꯣꯏꯅ ꯁꯤꯖꯤꯟꯅꯈꯤꯕ ꯎ ꯋꯥ ꯀꯛꯊꯠꯇꯅ ꯑꯗꯒꯤꯗꯤ ꯎ ꯋꯥ ꯀꯛꯊꯠꯂꯦ ꯍꯥꯏꯗꯅ ꯑꯩꯈꯣꯏꯅ ꯁꯤꯗ ꯊꯥꯖꯟꯅꯕ ꯑꯗꯒꯤꯗꯤ ꯎꯝ ꯇꯨꯡꯗ ꯀꯔꯤꯅ ꯐꯅꯤ ꯍꯥꯏꯕꯁꯤꯇꯪ ꯑꯃꯇꯪ ꯈꯜꯍꯧꯔꯝꯃꯗꯤ ꯍꯧꯖꯤꯛꯁꯨꯅꯤ ꯋꯥꯈꯜ ꯍꯣꯏ ꯋꯥꯈꯜ ꯒ꯭ꯌꯥꯟ ꯇꯥꯕ ꯂꯥꯏꯔꯤꯛ ꯂꯥꯏꯁꯨ ꯂꯧꯁꯤꯡ ꯂꯩꯕ ꯀꯌꯥ ꯑꯃꯗꯤ ꯁꯤ ꯃꯌꯥꯝꯒꯤ ꯊꯑꯣꯏꯉꯩꯒꯤ ꯁꯤꯟꯗꯅ ꯈꯣꯠꯇꯅ ꯁꯦꯃꯤꯅꯥꯔ ꯆꯠꯇꯅ ꯁꯤꯒꯤ ꯁꯧꯒꯠꯅꯕꯕꯨꯗꯤ ꯌꯥꯝ ꯇꯧꯔꯤ ꯑꯁꯤꯁꯤꯅꯁꯨ ꯈꯤꯇꯪꯗꯤ ꯐꯒꯠꯄ꯭ꯔꯅꯁꯨ ꯈꯜꯂꯤ ꯃꯔꯛ ꯑꯃ ꯀꯔꯤꯝ ꯍꯥꯏꯕꯗꯤ ꯍꯥꯏꯕꯗꯤ ꯂꯩꯗꯅ ꯁ꯭ꯇꯦꯞꯁ ꯀꯩꯀꯥ ꯑꯗꯒꯤꯗꯤ ꯀꯔꯤꯝ ꯂꯧꯈꯠꯇꯕꯤꯗ ꯁꯤꯁꯨꯝ ꯂꯩꯔꯒꯗꯤ ꯑꯩꯈꯣꯏꯒꯤ ꯇꯨꯡꯒꯤ ꯁꯃꯥꯖ ꯑꯗꯒꯤꯗꯤ ꯄ꯭ꯔꯀ꯭ꯇꯤꯗ ꯑꯀꯥꯏꯕ ꯁꯣꯏꯗꯅ ꯂꯥꯛ ꯑꯗꯨꯣꯏꯅꯤ ꯄ꯭ꯔꯀꯤꯇꯤꯗ ꯀꯥꯏꯔꯛꯄꯁꯤꯅꯁꯨꯅꯤ ꯍꯥꯏꯕꯗꯤ ꯑꯩꯈꯣꯏꯒꯤ ꯍꯥꯟꯅꯗꯒꯤ ꯆꯨꯝꯅ ꯆꯠꯂꯝꯃꯤꯕ ꯑꯏꯪ ꯑꯁꯥ ꯑꯗꯒꯤꯗꯤ ꯑ ꯑꯑꯣꯟꯕ ꯍꯥꯏꯗꯤ ꯑꯃꯨꯛ ꯁꯥꯕ ꯃꯇꯝꯗ ꯁꯥꯕ ꯏꯪꯕ ꯃꯇꯝꯗ ꯏꯪꯕ ꯑꯗꯨ ꯀꯥꯏꯗꯅ ꯂꯥꯛꯏꯕꯗꯨꯅꯤ ꯑꯗꯨꯕꯨ ꯑꯩꯈꯣꯏꯅ ꯄ꯭ꯔꯀꯤ꯭ꯇꯤꯒꯤ ꯃꯥꯌꯣꯛꯇ ꯍꯥꯏꯕꯗꯤ ꯂꯥꯟꯅ ꯆꯠꯂꯨꯔꯕꯅꯤꯅ ꯍꯧꯖꯤꯛꯇꯤ ꯑꯏꯪꯕ ꯏꯪꯒꯗꯕ ꯃꯇꯝꯗꯅ ꯁꯥꯔꯦ ꯁꯥꯒꯗꯕ ꯃꯇꯝꯗꯅ ꯏꯪꯉꯦ ꯅꯣꯡ ꯆꯨꯒꯗꯕ ꯃꯇꯝꯗꯅ ꯃꯇꯥꯡ ꯆꯥꯅ ꯆꯨꯗ꯭ꯔꯦ ꯁꯤ ꯂꯣꯏ ꯀꯥꯏꯔꯛꯏꯕꯁꯤꯅꯤ ꯌꯦꯡꯉꯣ
ꯃꯥꯅꯤ ꯃꯥꯅꯦ ꯌꯦꯡꯉꯤꯅꯦ ꯀꯣꯔꯣꯅꯥ ꯃꯇꯝꯗꯨꯗ ꯑꯩꯈꯣꯏ ꯃꯤ ꯃꯤꯑꯣꯏꯕꯁꯤꯡꯁꯤꯅ ꯌꯥꯝ ꯀꯟꯅ ꯇꯤꯟꯗ꯭ꯔꯕ ꯃꯇꯝꯗꯨꯗ ꯄ꯭ꯔꯀꯤꯇꯤꯒꯤ ꯑꯣꯏꯕ ꯀꯌꯥꯃꯨꯛ ꯌꯥꯝꯅ ꯃꯣꯏꯗ ꯍꯦꯟꯅ ꯄ꯭ꯔꯀꯤꯇꯤꯒꯤ ꯑꯣꯏꯕ ꯎ ꯋꯥ ꯀꯩꯀꯥ ꯃꯌꯥꯝꯗꯣ ꯍꯦꯟꯅ ꯑꯩꯈꯣꯏꯅ ꯗꯤꯁꯇꯔꯕ ꯇꯧꯔꯨꯗ꯭ꯔꯕꯅꯤꯅ ꯀꯌꯥ ꯐꯖꯅ ꯀꯩꯅ ꯇꯧꯋꯤ ꯃꯇꯝꯗꯨꯗꯗꯤ ꯄꯣꯂꯨꯁꯟ ꯃꯌꯥꯝꯁꯨ ꯍꯟꯊꯔꯛꯑꯦ ꯑꯗꯨ ꯃꯇꯝꯗꯨꯗ ꯑꯗꯩꯗꯤ ꯍꯧꯖꯤꯛꯀꯥꯟꯗꯤ ꯑꯃꯡꯉꯅ ꯑꯦ ꯁꯤꯒꯨꯝꯕꯁꯦ ꯄꯩꯁꯥ ꯄꯥꯏꯕ ꯃꯤꯁꯤꯡꯁꯤꯅ ꯑꯗꯨꯝ ꯑꯦꯁꯤꯒꯨꯝꯕꯁꯦ ꯂꯩꯅꯔꯦ ꯑꯗꯣ ꯑꯦꯁꯤ ꯁꯤ ꯂꯩꯕꯗꯨꯅ ꯍꯦꯟꯅ ꯑꯦꯟꯚꯥꯏꯔꯣꯟꯃꯦꯟꯗꯗꯤ ꯁꯣꯛꯍꯜꯂꯤꯗꯅ ꯑꯗꯨꯗꯨꯒ ꯑꯗꯨꯝ ꯑꯗꯨꯗꯨꯅ ꯃꯔꯝ ꯑꯣꯏꯔꯒ ꯍꯥꯏꯗꯤ ꯂꯥꯏꯔꯕ ꯑꯦꯁꯤ ꯂꯩꯕ ꯉꯝꯗꯕ ꯈꯣꯠꯇꯕ ꯃꯌꯥꯝꯗꯨꯗꯤ ꯑꯗꯨꯝ ꯋꯥꯅ ꯌꯥꯝ ꯑꯁꯥꯕꯗ ꯈꯥꯡꯉꯒ ꯌꯥꯝ ꯋꯥꯅ ꯂꯩꯔꯝꯗꯣꯏꯅꯦ ꯌꯦꯡꯉꯣ ꯍꯟꯗꯛꯁꯨ ꯁꯥꯃꯟꯕꯗꯒꯤ ꯃꯤ ꯂꯩꯈꯤꯗꯕ ꯀꯌꯥ ꯑꯃ ꯌꯥꯎꯔꯗꯥꯏꯅꯦꯛ ꯍꯟꯗꯛꯁꯨ ꯗꯦꯜꯂꯤꯗ ꯀꯩꯗ
ꯑꯗꯨꯅꯦ ꯑꯗꯨꯅꯦ ꯑꯣꯏꯍꯟꯅꯤꯡꯗꯕ ꯇꯧꯍꯟꯅꯤꯡꯗꯕ ꯊꯧꯗꯣꯛ ꯃꯌꯥꯝ ꯊꯣꯛꯂꯛꯏꯁꯤꯅꯤ ꯁꯤ ꯃꯌꯥꯝꯁꯤꯦ ꯑꯩꯈꯣꯏ ꯋꯥꯈꯜ ꯃꯥꯟꯅꯕ ꯈꯔ ꯑꯩꯈꯣꯏ ꯈꯔ ꯆꯨꯁꯟꯅꯔꯒ ꯀꯔꯤ ꯀꯔꯤ ꯇꯧꯕ ꯌꯥꯒꯦ ꯍꯥꯏꯕꯁꯤ ꯇꯥꯟꯅꯍꯧꯕꯅ ꯈ꯭ꯋꯥꯏ ꯐꯒꯗꯕꯅꯤ ꯁꯤꯒꯤ ꯃꯌꯥꯝꯁꯤ ꯑꯩꯈꯣꯏꯅ ꯇꯧꯔꯤꯅꯦꯅ ꯎ ꯋꯥ ꯊꯥꯕ ꯑꯗꯒꯤꯗꯤ ꯂꯩꯗꯅ ꯑꯩꯈꯣꯏ ꯎ ꯋꯥ ꯊꯥꯕꯁꯤꯅꯗꯤ ꯑꯍꯥꯟꯕ ꯍꯥꯏꯕꯗꯤ ꯑꯩꯈꯣꯏꯅ ꯂꯧꯈꯠꯄ ꯌꯥꯕ ꯊꯧꯗꯥꯡꯕꯨꯗꯤ ꯑꯣꯏꯗꯣꯏꯅꯤ ꯍꯥꯏꯕꯗꯤ ꯁꯤꯗꯒꯤ ꯂꯣꯏ ꯍꯧꯔꯛꯀꯗꯧꯕ ꯉꯥꯛꯇꯅꯤ ꯎ ꯆꯥꯝꯃ ꯎ ꯆꯥꯝꯃꯃꯛ ꯊꯥꯕ ꯉꯝꯗ꯭ꯔꯒꯁꯨ ꯅꯣꯡꯃ ꯅꯠꯇ꯭ꯔ ꯅꯣꯡꯃꯗ ꯎ ꯎ ꯅꯣꯡꯃ ꯅꯣꯡꯃꯒꯤ ꯎ ꯑꯃꯃꯝ ꯊꯥꯕ ꯅꯠꯇ꯭ꯔꯒꯁꯨ ꯎ ꯑꯅꯤ ꯀꯛꯄꯗ ꯎ ꯍꯥꯏꯕꯗꯤ ꯎ ꯑꯃ ꯀꯛꯄꯗ ꯎ ꯑꯅꯤ ꯊꯥꯎꯅ ꯍꯥꯏꯅꯔꯤꯗꯨꯅꯦ ꯑꯗꯨꯃꯥꯏꯅ ꯍꯥꯏꯕꯗꯤ ꯑꯗꯨꯒꯤ ꯋꯥꯈꯜꯒꯤ ꯋꯥꯈꯜꯗꯨ ꯂꯩꯅꯔꯒ ꯃꯌꯥꯝꯁꯤꯅ ꯍꯥꯏꯕꯗꯤ ꯎ ꯊꯥꯕ ꯑꯗꯒꯤꯗꯤ ꯐꯖꯅ ꯆꯦꯛꯁꯤꯟꯅ ꯂꯩꯕ ꯑꯗꯗꯒꯤꯗꯤ ꯃꯣꯠꯍꯟꯗꯕ ꯑꯁꯤ ꯃꯌꯥꯝꯁꯤ ꯇꯧꯔꯛꯑꯒꯗꯤ ꯍꯦꯟꯅꯁꯨ ꯇꯨꯡꯗ ꯂꯥꯛꯀꯗꯕꯗꯨꯁꯨ ꯍꯦꯟꯅ ꯀꯥꯏꯔꯣꯏꯗꯕ ꯇꯧꯔꯤꯁꯦ
ꯃꯥꯅꯤ ꯃꯥꯅꯤ ꯑꯗꯨꯒ ꯀꯩꯅꯣ ꯇꯧꯅꯔꯤꯕ ꯃꯌꯥꯝꯁꯦ ꯂꯥꯏꯅꯥ ꯀꯔꯤ ꯀꯔꯥ ꯄꯣꯛꯂꯛꯏ ꯃꯌꯥꯝꯁꯤꯁꯨ ꯐꯗꯣꯏꯅꯦ ꯑꯩꯈꯣꯏꯒꯤ ꯃꯇꯝ ꯆꯥꯅꯣꯡꯨ ꯃꯇꯝ ꯆꯥꯅ ꯅꯣꯡ ꯆꯨꯔꯛꯇꯕ ꯑꯗꯩꯗꯤ ꯀꯔꯤꯒꯨꯝꯕ ꯃꯇꯝꯗꯅ ꯑꯃꯨꯛ ꯀꯥ ꯍꯦ ꯑꯩꯅꯃꯨꯛ ꯅꯣꯡ ꯆꯨꯕꯗꯒꯤ ꯏꯁꯤꯡ ꯏꯆꯥꯎ ꯂꯥꯛꯄꯗꯨꯅ ꯃꯔꯝ ꯑꯣꯏꯔꯒ ꯑꯩꯈꯣꯏꯒꯤ ꯑꯅꯥ ꯂꯥꯏꯑꯣꯡ ꯃꯈꯜ ꯃꯈꯜ ꯃꯌꯥꯝꯁꯨ ꯄꯣꯛꯍꯜꯂꯤꯗꯅ ꯑꯗꯣ ꯁꯤꯒꯨꯝꯕꯁꯦ ꯎ ꯋꯥ ꯊꯥꯕꯁꯤꯗ ꯁꯤꯁꯤꯗꯒꯤ ꯑꯍꯥꯟꯕ ꯏꯁꯇꯦꯞ ꯑꯍꯥꯟꯕ ꯈꯣꯡꯊꯥꯡ ꯑꯃ ꯑꯣꯏꯗꯣꯏꯅꯦ ꯍꯥꯏꯅ ꯈꯜꯂꯦ ꯑꯩ ꯋꯥꯈꯜꯗꯗꯤ
ꯍꯣꯏ ꯆꯃꯦ ꯑꯁꯤ ꯑꯩꯈꯣꯏ ꯋꯥꯈꯜ ꯃꯥꯟꯅꯕ ꯈꯔꯅ ꯇꯥꯟꯅꯔꯒꯞ ꯇꯥ ꯑꯃꯗ ꯀꯩꯗ ꯑꯗꯒꯤꯗꯤ ꯍꯞꯇꯥ ꯑꯃꯗ ꯉꯝꯗ꯭ꯔꯒꯁꯨ ꯊꯥ ꯑꯃꯗ ꯑꯃꯨꯔꯛ ꯑꯃꯨꯔꯛꯇꯪ ꯄꯨꯜꯂꯒ ꯑꯩꯈꯣꯏ ꯄꯨꯟꯅ ꯃꯥꯟꯅꯔꯒ ꯑꯩꯈꯣꯏ ꯈꯔ ꯃꯥꯟꯅꯔꯒ ꯎ ꯃꯐꯝ ꯆꯥꯕ ꯑꯃ ꯊꯥꯕꯤꯕ ꯑꯗꯨꯗꯨꯒ ꯆꯥꯡ ꯅꯥꯏꯅ ꯌꯦꯡꯁꯟꯕꯤꯕ ꯑꯗꯨꯗꯤ ꯅꯠꯇꯗꯅ ꯆꯥꯡ ꯅꯥꯏꯅꯁꯨ ꯌꯦꯡꯁꯜꯂꯣꯏꯗꯕ ꯊꯥꯔꯝꯃꯦ ꯍꯥꯏꯔꯒ ꯁꯨꯝ ꯊꯝꯕꯤꯔꯝꯕ ꯑꯗꯨ ꯅꯠꯇꯕꯤꯗ ꯑꯩꯈꯣꯏ ꯆꯠꯂꯨꯔꯒ ꯃꯐꯝꯗꯨꯗ ꯅꯤꯌꯣꯝ ꯆꯥꯅ ꯃꯐꯝ ꯆꯥꯅ ꯊꯝꯃꯝꯃꯒ ꯑꯗꯩꯗꯤ ꯆꯥꯡ ꯅꯥꯏꯅ ꯐꯖꯅ ꯇꯧꯕꯤꯔꯒꯗꯤ ꯍꯦꯟꯅ ꯐꯒꯗꯕꯅꯤ ꯑꯗꯣ ꯃꯔꯨꯞ ꯉꯁꯤꯒꯤꯗꯤ ꯑꯩꯗꯨ ꯑꯁꯤꯗ ꯏꯃꯥꯟꯅꯕꯤ ꯑꯃꯒ ꯎꯅꯒꯗꯕ ꯂꯩ ꯑꯩ ꯊꯝꯃꯒꯦꯀꯣ
ꯍꯣꯏ ꯍꯣꯏ ꯀꯥꯏꯅꯔꯁꯤꯀꯣ ꯉꯁꯤꯒꯤꯗꯤ ꯎꯝ